ꯍꯜꯂꯣ
ꯇꯥꯕ꯭ꯔꯣ
ꯇꯥꯏꯌꯦ
ꯑꯣ ꯆꯥꯛ ꯏꯁꯤꯡ ꯊꯣꯡꯉꯕꯣ ꯀꯃꯥꯏꯅ ꯇꯧꯔꯒꯦ
ꯆꯥꯛꯁꯦ ꯑꯩꯈꯣꯏ ꯏꯇꯩꯃꯅ ꯊꯣꯡꯕ ꯍꯧꯈ꯭ꯔꯦ
ꯀꯩ ꯏꯟꯖꯥꯡ ꯊꯣꯡꯉꯕ
ꯏꯟꯁꯥꯡꯗꯤ ꯈꯪꯗꯦ ꯑꯩ ꯌꯦꯡꯕꯨ ꯌꯦꯉꯨꯗꯦ ꯉꯁꯤꯒꯤꯗꯤ
ꯑꯩꯈꯣꯏꯗꯤ ꯊꯣꯡꯉꯔꯣꯏ ꯆꯥꯛꯀꯧꯕ ꯑꯃ ꯂꯩꯕ ꯄꯨꯂꯞ ꯆꯠꯂꯅꯦꯕꯀꯣ ꯆꯠꯂꯝꯗꯥꯏꯒꯤ ꯃꯔꯥꯡ ꯃꯔꯥꯡ ꯇꯧꯕꯤ ꯂꯥꯎ ꯈꯣꯡ ꯇꯧꯕꯤ ꯍꯧꯅꯔꯦ ꯃꯣꯏꯒꯤ
ꯑꯗꯨꯗꯤ ꯅꯣꯏ ꯉꯁꯤꯗꯤ ꯑꯍꯥꯎꯕ ꯆꯥꯗꯣꯔꯤꯅꯦ
ꯎꯝ ꯑꯩꯈꯣꯏ ꯍꯜꯂꯛꯄꯗ ꯊꯦꯡ ꯊꯦꯡꯉꯅꯤꯗ ꯆꯠꯄ ꯍꯥꯏꯁꯦ ꯑꯩꯈꯣꯏ ꯄꯨꯡ ꯇꯔꯥ ꯁ꯭ꯋꯥꯏꯗ ꯆꯠꯈ꯭ꯔꯅꯤ ꯍꯜꯂꯛꯄꯗ ꯑꯗꯨꯝ ꯑꯃꯣꯛ ꯉꯥꯏꯅꯕ ꯈꯣꯠꯄ ꯇꯧꯕ ꯀꯩꯗꯧꯕꯗ ꯇꯧꯕꯗ ꯑꯗꯨꯝ ꯕꯥꯔꯣ ꯃꯣꯏꯗꯤ ꯑꯌꯥꯝꯕꯅ ꯄꯨꯡ ꯕꯥꯔꯣ ꯃꯈꯥꯏ ꯑꯃ ꯁ꯭ꯋꯥꯏꯗ ꯆꯥꯅꯕꯅꯦꯕꯀꯣ ꯑꯩꯈꯣꯏꯒꯤꯗꯤ ꯌꯥꯝ ꯉꯟꯅ ꯉꯟꯅ ꯆꯥꯏꯕ ꯑꯩꯈꯣꯏ ꯆꯥꯕ ꯍꯥꯏꯁꯦ ꯄꯨꯡ ꯇꯔꯥꯃꯊꯣꯏ ꯃꯈꯥꯏ ꯕꯥꯔꯣ ꯁ꯭ꯋꯥꯏ ꯆꯥꯅꯩ ꯃꯤꯒꯤꯗꯤ ꯑꯃꯨꯛ ꯕꯥꯔꯣ ꯃꯈꯥꯏ ꯑꯃ ꯑꯗꯨꯝ ꯇꯥꯕꯅꯦꯕ ꯍꯜꯂꯛꯄ ꯀꯩ ꯇꯧꯕ ꯑꯅꯤ ꯃꯈꯥꯏꯗꯤ ꯑꯗꯨꯝ ꯇꯥꯔꯅꯤ ꯒꯥꯔꯤꯅ ꯆꯠꯇꯣꯏꯅꯤꯅ ꯑꯃꯨꯛ ꯉꯥꯏꯊꯣꯛ ꯉꯥꯏꯁꯤꯟ ꯇꯧꯅꯕ ꯃꯤ ꯃꯌꯥꯝꯗꯨ ꯑꯃꯨꯛ
ꯑꯗꯨꯗꯤ ꯌꯥꯝ ꯊꯦꯡꯗꯣꯔꯤꯅꯦ ꯅꯣꯏ ꯑꯗꯨꯗꯤ
ꯍꯣꯏ ꯑꯗꯨꯝ ꯀꯥꯂꯦꯟꯅꯤꯅꯀꯣ ꯑꯗꯨꯝ ꯀꯩꯅꯣ ꯇꯧꯅꯕꯗ ꯊꯦꯡꯕꯅꯦꯕ ꯃꯥꯟꯅꯗꯦꯕ ꯃꯣꯏꯒꯤ ꯂꯝꯗꯣ ꯑꯗꯨꯝ ꯈꯔ ꯊꯦꯡꯕ ꯑꯣꯏꯕꯖꯥꯠꯅꯤ ꯑꯗꯨꯒꯤ
ꯃꯣꯏ ꯅꯨꯄꯤ ꯃꯥꯌꯨꯝꯒꯤ ꯃꯤꯅ ꯃꯤ ꯀꯌꯥꯃꯨꯛ ꯂꯥꯛꯑꯣ ꯍꯥꯏꯒꯦ
ꯈꯪꯗꯤꯌꯦ ꯑꯗꯨꯗꯤ ꯑꯩ ꯆꯞ ꯆꯥꯕꯗꯤ ꯍꯪꯗ꯭ꯔꯦ ꯍꯥꯏꯕꯗꯤ ꯋꯥꯔꯤ ꯁꯥꯟꯅ ꯕꯩ ꯃꯇꯝꯗꯨ ꯐꯪꯗ꯭ꯔꯥꯕꯀꯣ ꯑꯩꯅ ꯂꯨꯄꯥ ꯀꯌꯥ ꯆꯠꯇꯣꯏꯅꯣ ꯍꯪꯕ ꯀꯥꯟꯗ ꯃꯥꯥꯅ ꯃꯥꯄꯟꯅꯦ ꯑꯩꯈꯣꯏ ꯑꯉꯥꯡꯒ ꯊꯥꯔꯒ ꯑꯗꯩ ꯃꯥꯒ ꯊꯥꯔꯒ ꯇꯔꯥꯅꯦꯅ ꯑꯗꯨꯃꯥꯏ ꯍꯥꯏꯕ
ꯑꯗꯨꯒ ꯃꯤ ꯃꯁꯤꯡꯗꯤ ꯀꯌꯥꯃꯨꯛ ꯍꯥꯏꯔꯤꯅꯣ ꯈꯪꯗꯦ ꯌꯥꯝꯗꯤ ꯌꯥꯝꯃꯣꯏꯗ ꯀꯩꯁꯨ ꯌꯥꯝꯅꯉꯥꯏ ꯍꯥꯏꯗꯦ ꯑꯩꯈꯣꯏꯃꯨꯡꯒꯤ ꯍꯥꯏꯗꯤ ꯁ꯭ꯋꯥꯏꯒꯤ ꯑꯍꯟ ꯈꯔ ꯍꯥꯏꯔꯦ ꯑꯗꯒꯤ ꯑꯩꯈꯣꯏꯒꯤ ꯏꯅꯦ ꯃꯈꯩꯗꯣ ꯕꯥꯇꯣꯟ ꯇꯧꯔꯦ ꯑꯗꯩ ꯑꯩꯈꯣꯏ ꯅꯤꯡꯉꯣꯜ ꯃꯈꯩꯗꯣ ꯍꯥꯏꯇꯥꯔꯦ ꯑꯩꯈꯣꯏꯕꯦꯝ ꯃꯣꯏ ꯉꯥꯏꯅ ꯈꯔ ꯑꯇꯣꯞꯄ ꯂꯥꯝꯖꯟꯗ꯭ꯔꯖꯨ
ꯑꯗꯣ ꯅꯪꯗꯤ ꯀꯔꯤ ꯁꯦꯠꯂ ꯆꯠꯇꯣꯔꯦ
ꯑꯩꯗꯣ ꯀꯨꯔꯇꯥ ꯁꯦꯠꯀꯦ ꯇꯧꯕꯅꯦꯕ ꯈꯣꯡꯒ꯭ꯔꯥꯎꯗꯣ ꯑꯗꯣ ꯀꯩꯅꯣ ꯇꯧꯕ ꯀꯩ ꯍꯥꯏꯅꯤ ꯃꯥꯥꯏ ꯆꯦꯟꯗꯣ ꯅꯍꯥꯟꯗꯣ ꯌꯥꯝ ꯄꯥꯕ ꯑꯣꯏꯇꯥꯔꯦ ꯆꯦꯟꯗꯣ ꯑꯃꯨꯛꯀꯥ ꯐꯖꯅ ꯀꯛꯊꯠꯂꯒ ꯑꯃꯨꯛꯀꯥ ꯅꯧꯅ ꯑꯃꯃꯨꯛ ꯍꯥꯞꯇ꯭ꯔꯥꯗꯤ ꯌꯥꯔꯔꯣꯏꯕ ꯃꯥꯒꯤꯗꯣ ꯄ꯭ꯂꯥꯁꯇꯤꯛꯅ ꯑꯣꯏꯕꯒꯤ ꯄꯦꯠꯄꯦꯠ ꯂꯥꯎꯕꯒꯤ ꯇꯥꯏꯞ ꯇꯧꯕꯗꯣ ꯀꯟꯗꯦꯕ ꯃꯥꯒꯤ ꯄꯥꯜꯂꯤꯕ ꯄꯨꯔꯥ ꯀꯩꯅꯣꯗꯣ ꯀꯛꯊꯠꯂꯕ ꯑꯗꯨꯝ ꯈꯨꯡꯒꯥꯎꯒꯨꯝꯕ ꯀꯩꯒꯨꯝꯕ ꯁꯦꯠꯈꯤꯕ ꯁꯝꯃꯤꯗꯅ ꯐꯩꯖꯣꯝ ꯁꯦꯠꯄꯅꯗꯤ ꯐꯖꯩꯑꯕꯨ ꯑꯗꯨ ꯑꯣꯏ ꯇꯥꯔꯁꯨ ꯑꯗꯨꯝ ꯆꯥꯕ ꯊꯛꯄꯒꯤ ꯐꯝꯖꯤꯟꯕꯗ ꯑꯩꯈꯣꯏꯗꯤ ꯑꯃꯨꯛ ꯈꯔ ꯀꯩꯅꯤ ꯎꯝ ꯐꯖꯅ ꯁꯦꯟꯅꯕꯗꯨ ꯉꯝꯗꯦꯕ ꯑꯗꯨꯝ ꯐꯣꯔꯣ ꯐꯣꯔꯣ ꯇꯥꯎ ꯂꯥꯎꯕꯅꯤ ꯑꯗꯨꯝ ꯃꯣꯠꯄ ꯈꯣꯠꯄ ꯇꯧꯕꯗꯣ ꯑꯗꯨꯗꯨꯒꯤ ꯑꯣꯏꯗꯣꯏꯔꯥꯅ ꯄꯥꯈꯠꯄꯒꯤ ꯑꯗꯨꯝ ꯐꯥꯝꯕꯁꯨ ꯅꯨꯡꯉꯥꯏꯇꯦꯅꯀꯣ ꯈꯣꯡꯒꯥꯎꯒ ꯁꯦꯠꯂꯒ ꯅꯦꯅ ꯇꯥꯅ ꯐꯝꯃ ꯆꯥꯔꯗꯤ ꯐꯕ ꯑꯗꯣ ꯑꯩꯁꯦ ꯆꯠꯂꯔꯣꯏꯒꯦ ꯈꯜꯂꯝꯕꯅꯦ ꯑꯗꯣ ꯏꯃꯨꯡꯒꯤ ꯃꯤ ꯂꯣꯏ ꯆꯠꯇꯨꯔꯕꯅꯤ ꯏꯊꯟꯗ ꯉꯥꯏꯍꯧꯕꯗꯣ ꯇꯜꯂꯦꯅ ꯍꯥꯏꯕꯗꯤ ꯃꯃꯥꯟꯅꯕ ꯁꯥꯔ ꯆꯠꯂꯁꯨ ꯌꯥꯔꯔꯣꯏ ꯑꯗꯒꯤ ꯑꯍꯟ ꯁꯥꯔꯒ ꯆꯠꯄꯁꯨ ꯆꯍꯤ ꯃꯇꯥꯡꯗꯨ ꯏꯆꯥ ꯆꯥꯟꯅꯗꯕ ꯑꯗꯒꯤ ꯈꯪꯗꯦ ꯃꯔꯛ ꯁꯥꯔꯛꯇꯥ ꯂꯩꯕ ꯇꯥꯏꯞ ꯇꯧꯕꯗꯣ ꯑꯗꯨꯗꯨꯒꯤꯅꯤꯗ
ꯎꯝ ꯕꯣꯔ ꯃꯃꯥꯟꯅꯕ ꯑꯗꯨꯝ ꯃꯥꯜꯂꯅꯤꯕꯨꯡꯉꯣ ꯆꯠꯂꯣ ꯀꯩꯅꯣ ꯇꯧꯔꯣ ꯑꯗꯨꯗꯤ ꯎꯝ ꯐꯩꯖꯣꯝꯗꯣ ꯐꯖꯅ ꯁꯦꯠꯂꯣ ꯑꯗꯣ ꯑꯥ ꯅꯪꯒꯤ ꯀꯩꯅꯣ ꯎꯝ ꯄꯨꯝꯌꯥꯠ ꯑꯃ ꯎꯝ ꯉꯍꯥꯃꯨꯛ ꯑꯩꯅ ꯂꯩꯈꯤꯕ ꯑꯃ ꯂꯩꯕꯗꯣ
ꯎꯝ
ꯑꯗꯨꯒꯤ ꯄꯨꯌꯥꯠꯇꯣ ꯂꯤꯠꯂꯒꯥ ꯐꯩꯖꯣꯝ ꯁꯦꯠꯂꯣ ꯑꯗꯨ ꯇꯥꯔꯗꯤ ꯑꯉꯧꯕꯒ ꯑꯉꯧꯕꯒ ꯄꯥꯕ ꯌꯥꯏꯔꯦꯗꯅ ꯅꯪꯒꯤ ꯍꯟꯗꯛ ꯑꯃ ꯑꯅꯧꯕ ꯑꯃ ꯂꯩ ꯍꯥꯏꯕꯗꯨꯗꯤ ꯑꯗꯨꯗꯤ ꯌꯥꯝ ꯆꯥꯎꯋꯦꯗꯥꯏꯅꯦ
ꯆꯥꯎꯋꯦ ꯐꯖꯨ ꯐꯖꯗꯦꯗ ꯑꯗꯨꯗꯤ ꯌꯥꯝ ꯆꯥꯎꯋꯦ ꯀꯣꯟꯅ ꯁꯦꯠꯅꯉꯥꯏ ꯊꯝꯒ꯭ꯔꯥꯒꯦꯗ ꯊꯝꯒꯔꯦ ꯑꯩꯈꯣꯏ ꯏꯅꯥꯎꯄꯗꯒꯤ ꯁꯦꯠꯄꯅꯤ ꯃꯥꯅ ꯉꯔꯥꯡ ꯂꯣꯏꯅ ꯑꯩ ꯆꯠꯂꯨꯔꯒꯦꯅ ꯊꯣꯑꯦꯕ ꯑꯗꯨ ꯃꯥꯅ ꯏꯁꯇ꯭ꯔꯤ ꯇꯛ ꯂꯩꯔꯝꯃꯦ ꯑꯩꯅ ꯁꯦꯠꯀꯗꯕꯗꯣ ꯐꯩꯖꯣꯝꯗꯣ ꯃꯥꯅ ꯅꯪ ꯂꯣꯅ ꯑꯗꯨ ꯃꯥꯒꯤ ꯑꯈꯣꯏ ꯇꯃꯣꯆꯥꯗꯤ ꯃꯄꯥꯟꯅ ꯑꯁꯪꯕ ꯃꯅꯤꯡ ꯃꯃꯥꯡ ꯍꯥꯛꯄꯤ ꯂꯩ ꯑꯆꯧꯕ ꯐꯩꯖꯣꯝ ꯁꯦꯠꯂꯒꯦꯅ ꯃꯥꯅ ꯀꯨꯟꯖꯥꯒꯤ ꯐꯖꯅꯒ ꯈꯔ ꯀꯥꯎꯅꯉꯥꯏ ꯇꯥꯏꯞꯇꯒ ꯁꯇ꯭ꯔꯤꯒ ꯇꯛ ꯂꯩꯔꯝ ꯃꯥꯗꯤ ꯁꯦꯠꯄꯩꯗꯤ ꯌꯥꯝ ꯅꯥꯟꯅ ꯃꯈꯨꯠ ꯃꯁꯥꯁꯨ ꯌꯥꯝ ꯍꯩꯌꯦꯕ
ꯅꯥꯥꯟ ꯅꯥꯟꯅ ꯁꯦꯠꯄ ꯑꯗꯒꯤ ꯃꯣꯏꯗꯤ ꯑꯉꯥꯡ ꯏꯟꯈꯠꯂꯛꯄꯒꯤ ꯗ꯭ꯔꯦꯁ ꯑꯗꯨꯝ ꯑꯗꯨꯝ ꯄꯪꯍꯣꯡꯗ ꯍꯣꯡꯉꯒ ꯄꯪꯁꯦꯠ ꯁꯦꯠꯅꯤꯡꯕꯩ ꯇꯥꯏꯞ ꯇꯧꯕꯗꯣ ꯃꯥ ꯍꯟꯗꯛ ꯂꯥꯏ ꯍꯔꯥꯎꯕꯩꯗ ꯁꯦꯠꯄ ꯗ꯭ꯔꯦꯁꯇꯤ ꯑꯗꯨꯝ ꯌꯥꯝꯃꯦꯕ ꯍꯥꯏꯗꯤ ꯑꯍꯨꯝꯂꯛ ꯃꯔꯤꯃꯥꯏ ꯍꯣꯡꯉꯝꯒꯅꯤ ꯑꯩꯒꯤ ꯐꯩꯖꯣꯝ ꯁꯦꯠꯂꯦ ꯑꯈꯣꯏ ꯇꯃꯣꯆꯥꯏꯗꯤ ꯁꯨꯃꯥꯏ ꯐꯩꯕ ꯐꯩꯖꯣꯝꯗꯣ ꯏꯀꯣꯛꯀꯤꯁꯨ ꯂꯩꯌꯦ ꯃꯥꯏ ꯑꯗꯨꯗꯨꯝ ꯋꯥꯏꯔꯦ ꯑꯗꯒꯤ ꯑꯃꯨꯛ ꯃꯄꯥꯟꯅ ꯑꯁꯪꯕ ꯆꯠꯄꯁꯨ ꯂꯩ ꯑꯗꯨꯃꯨꯛ ꯋꯥꯏꯔꯦ ꯑꯗꯒꯤ ꯑꯃꯨꯛ ꯑꯥ ꯔꯥꯁꯣꯟ ꯐꯨꯔꯤꯠ ꯑꯃꯨꯛ ꯋꯥꯏ ꯃꯆꯨ ꯃꯆꯨ ꯇꯧꯗꯅ ꯂꯤꯠꯇꯅ ꯃꯥꯗꯤ ꯌꯥꯝ ꯁꯥꯕꯅꯤ ꯏꯟꯈꯠꯂꯛꯄꯒꯤꯀꯣ ꯑꯈꯣꯏ ꯃꯇꯝꯗꯤ ꯑꯃꯨꯛ ꯑꯗꯨꯒꯨꯝꯕꯗꯨꯃꯨꯛ ꯀꯥꯟꯒ꯭ꯔꯦꯗꯅꯀꯣ
ꯎꯝ ꯑꯗꯨ ꯅꯪ ꯀꯩꯗꯨꯝ ꯀꯔꯝꯕ ꯐꯨꯔꯤꯠꯅꯣ ꯅꯪꯅ ꯂꯤꯠꯇꯣꯏꯗꯨꯕꯣ
ꯂꯤꯠꯄ ꯃꯤꯌꯥꯠꯇꯨ ꯂꯤꯠꯂꯅꯤꯌꯦ ꯅꯪꯅ ꯅꯍꯥꯟꯃꯨꯛ ꯂꯩꯕ ꯑꯉꯧꯕꯗ ꯈ ꯈꯛ ꯑꯥ ꯔꯥꯎꯟ ꯔꯥꯎꯟ ꯇꯧꯔꯒ ꯑꯁꯪꯕ ꯈꯛꯈꯛ ꯌꯥꯎꯕ ꯃꯆꯥ ꯃꯆꯥ ꯌꯥꯎꯕꯗꯣ ꯑꯗꯨꯏꯗꯨ ꯂꯤꯠꯂꯅꯤ ꯃꯥꯏꯁꯨ ꯂꯩꯖꯩꯗ ꯃꯥꯒꯤꯅ ꯑꯃꯨꯛ ꯗꯥꯏꯔꯦꯛ ꯑꯗꯨꯝ ꯄꯨꯡꯉꯧ ꯉꯧꯕ ꯑꯝ ꯂꯩꯌꯦꯕ ꯂꯤꯠꯂꯦꯅ ꯑꯈꯣꯏ ꯑꯈꯣꯏꯕꯨ ꯑꯈꯣꯏ ꯕꯥꯒꯤꯗꯤ ꯑꯈꯣꯏ ꯕꯦꯝꯅ ꯍꯟꯗꯛ ꯑꯅꯤ ꯂꯩꯕꯤꯔꯛꯑꯦ ꯃꯥꯒꯤ ꯃꯣꯏꯗꯤ ꯗꯨꯀꯥꯟ ꯐꯝꯕꯅꯤꯅ ꯃꯣꯏꯗꯒꯤ ꯄꯨꯁꯤꯜꯂꯛꯄꯅꯦꯕ ꯄꯨꯡꯌꯥꯠꯇꯣ ꯑꯍꯟꯒꯤ ꯄꯨꯡꯌꯥꯠ ꯄꯨꯡꯉꯧꯉꯧꯕꯗꯣ
ꯎꯝ
ꯂꯨꯍꯣꯡꯕꯩ ꯑꯃ ꯆꯥꯛꯀꯧꯕꯩ ꯑꯃꯒ ꯑꯗꯨꯃꯥꯏꯟ ꯂꯩꯕꯤꯔꯛꯄꯅꯦ ꯑꯗ ꯃꯥ ꯑꯍꯟꯕ ꯁꯦꯠꯂꯅꯤ ꯑꯗꯣ ꯈꯣ ꯈꯣꯏ ꯈꯣꯏ ꯃꯥꯅ ꯉꯥꯡꯉꯤꯕ ꯅꯪꯒꯤ ꯍꯨꯔꯦꯟ ꯀꯩꯅꯣ ꯇꯧꯔ ꯑꯍꯟꯕ ꯉꯥꯇꯅꯤꯀꯣ ꯑꯗ ꯐꯝ ꯄꯨꯝ ꯐꯝꯖꯤꯟꯕꯤ ꯄꯨꯡꯆꯥ ꯆꯖꯤꯟꯕꯤ ꯑ ꯇꯧꯕ ꯇꯧꯒꯅꯨ ꯈꯣꯠꯅ ꯑꯈꯣꯏ ꯕꯥꯗꯤ ꯑꯃꯨꯛ ꯀꯩ ꯍꯥꯏꯅꯤ ꯎꯝ ꯐꯖꯅ ꯐꯤꯔꯣꯟ ꯁꯦꯠꯄꯗ ꯐꯖꯅ ꯀꯩ ꯍꯥꯏꯅꯤ ꯃꯣꯏꯈꯤꯅꯤ ꯈꯣꯠꯈꯤꯅꯤ ꯈꯜꯂ ꯇꯧꯗꯕꯒꯤꯀꯣ ꯈꯣꯏꯃꯥꯅ ꯉꯥꯡꯉꯤꯕ ꯐꯖꯅ ꯄꯨꯔ ꯂꯥꯛꯎꯀꯣ ꯁꯨꯕ ꯈꯣꯠꯄ ꯋꯥꯏ ꯍꯥꯏꯗꯤ ꯃꯣꯠꯄꯒꯤ ꯅꯠꯇꯕ ꯃꯣꯠꯄꯗꯤ ꯑꯗꯨꯝ ꯃꯣꯠꯂꯗꯨꯏꯅꯤꯅ ꯊꯥꯎꯔꯣ ꯊꯥꯎ ꯊꯨꯝ ꯀꯩ ꯆꯨꯁꯤꯟꯕꯗꯣ ꯁꯨꯕ ꯈꯣꯠꯄꯗ ꯋꯥꯏꯗꯅꯀꯣ ꯑꯗꯨꯒꯤ ꯋꯥꯅꯤꯗ
ꯃꯥꯥꯟꯅꯤ ꯑꯗꯨꯅꯤ ꯀꯩꯅꯣ ꯇꯧꯗꯦ ꯍꯥꯏꯕ ꯑꯉꯧꯕ ꯁꯦꯠꯄꯖꯤꯗꯤꯅꯦ ꯂꯨꯅ ꯅꯥꯟꯅ ꯁꯦꯠꯇ꯭ꯔꯒꯗꯤ ꯌꯥꯗꯦ ꯍꯥꯏꯕ ꯑꯃꯥꯏꯛ ꯆꯨꯒꯤꯕ ꯃꯇꯝꯗꯅꯦ ꯍꯣꯏ ꯀꯣꯛꯅꯕꯕꯨꯗꯤ ꯂꯩ ꯍꯥꯏꯕꯨ ꯑꯗꯨꯝ ꯐꯔꯛ ꯑꯗꯨꯝ ꯇꯥꯏ ꯍꯥꯏꯕ ꯑꯗꯨꯗꯨꯅ ꯂꯨꯅ ꯅꯥꯟꯅ ꯁꯦꯠꯇ ꯌꯥꯄꯣꯟꯠꯇꯦꯕ ꯅꯪ ꯍꯥꯟꯅ ꯑꯗꯨꯃꯥꯏꯟ ꯆ ꯀꯧ ꯆꯠꯅꯦ ꯈꯪꯉꯝꯃꯗꯤ ꯑꯩꯒꯤꯁꯦ ꯐꯩꯖꯣꯝ ꯑꯃ ꯎꯝ ꯀꯩꯅꯣ ꯑꯈꯣꯏꯒꯤ ꯑꯥ ꯀꯃꯥꯏ ꯍꯥꯏꯗꯨꯅ ꯑꯗꯨꯕꯨ ꯎꯟꯁꯥ ꯃꯆꯨ ꯍꯥꯏꯗꯣꯏꯔꯥ ꯀꯩ ꯍꯥꯏꯗꯣꯏꯅꯣ ꯑꯗꯨꯅ ꯃꯄꯥꯟ ꯍꯛꯄ ꯑꯝꯁꯨ ꯂꯩꯔꯦ ꯑꯗꯒꯤ ꯆꯣꯔꯐꯣꯟ ꯃꯆꯨꯒꯤ ꯃꯄꯥꯟ ꯍꯛꯄ ꯑꯝꯁꯨ ꯂꯩ ꯑꯗꯨꯗꯤꯕ ꯑꯩꯒꯤꯗꯨꯗꯤ ꯁꯦꯠ ꯂꯣꯏ ꯂꯩꯌꯦꯕ ꯂꯥꯏ ꯂꯦꯡꯌꯥꯟꯗꯣ ꯅꯪ ꯈꯪꯉꯝꯃꯗꯤ ꯌꯦꯡꯉꯣꯅꯦ ꯑꯔꯐꯣꯟ ꯃꯆꯨꯒꯤꯗꯣ ꯑꯟꯗꯛ ꯍꯟꯗꯛ ꯑꯩꯅ ꯎꯝ ꯀꯩꯅꯣꯒꯤ ꯑꯈꯣꯏ ꯃꯃꯥꯡꯂꯣꯝꯒꯤ ꯂꯨꯍꯣꯡꯕ ꯑꯃ ꯑꯈꯣꯏ ꯇꯦꯅꯦꯜ ꯃꯄꯥꯝꯒꯤ ꯂꯨꯍꯣꯡꯕꯝ ꯇꯧꯕꯗ ꯑꯗꯨꯗ ꯁꯦꯠꯂꯨꯕꯅꯦꯕ ꯐꯖꯩꯌꯦꯕ ꯑꯗꯨꯗꯨꯗꯤ ꯌꯥꯝꯅ ꯑꯗꯨꯗꯨ ꯇꯧꯔꯛꯑꯗꯤ ꯐꯗꯧꯕ
ꯑꯩꯁꯨ ꯆꯠꯀꯦ ꯈꯟꯗꯦꯗ ꯍꯥꯏꯕꯗꯤ ꯆꯠꯂꯣꯏꯗ ꯁꯨꯝ ꯂꯩꯕ ꯑꯗꯨꯗ ꯃꯥꯅꯁꯨ ꯑꯃꯨꯛ ꯍꯥꯏꯖꯤꯜꯂꯛꯑꯦ ꯑꯗꯒꯤ ꯏꯊꯟꯗꯁꯨ ꯑꯃꯨꯛ ꯂꯩꯍꯧꯗꯧꯕꯗꯣ ꯆꯥꯛ ꯊꯣꯡꯉ ꯆꯥꯕ ꯈꯣꯠꯄ ꯇꯧꯕ ꯇꯜꯂꯕꯁꯗꯒꯤ ꯑꯗꯨꯗꯤ ꯑꯗꯨꯝ ꯆꯠꯂꯒꯦꯅ ꯍꯥꯟꯅ ꯈꯜꯂꯒ ꯆꯠꯀꯦ ꯇꯧꯕꯅꯤꯗ ꯅꯠꯇꯗꯤ ꯀꯩꯁꯨ ꯌꯥꯝ ꯆꯠꯅꯤꯡꯕ ꯐꯥꯎꯗꯦꯗ ꯍꯥꯏꯕꯗꯤ ꯐꯔꯛ ꯇꯥꯕꯗꯣ ꯍꯥꯏꯗꯤ ꯑꯍꯟꯗ ꯇꯤꯟꯕꯁꯨ ꯌꯥꯗ ꯑꯃ ꯇꯧ ꯑꯉꯥꯡ ꯇꯤꯟꯕꯁꯨ ꯌꯥꯗꯕ ꯑꯃ ꯇꯧ ꯑꯗꯨꯒꯤ ꯋꯥꯅꯤꯗ
ꯃꯣꯏꯗꯤ ꯉꯥ ꯃꯐꯝꯒ ꯑꯣꯏꯔꯦ ꯉꯥꯗꯤ ꯃꯔꯥꯡ ꯀꯥꯏꯅ ꯇꯧꯔꯛꯑꯅꯤ
ꯎꯝ ꯃꯣꯏꯗꯤ ꯅꯍꯥꯟ ꯉꯥꯛꯒꯗꯣ ꯌꯥꯝ ꯍꯥꯎꯋꯦ ꯃꯣꯏꯔꯣꯝꯗꯒꯤ ꯂꯧꯔꯣꯏꯅꯦꯕꯀꯣ ꯇꯥꯡꯉꯒ ꯍꯥꯏꯔꯒꯁꯨ ꯀꯪꯁꯤꯜꯂꯒ ꯑꯁꯥ ꯀꯟ ꯀꯟ ꯂꯥꯎꯕꯗꯗꯣ ꯔꯧ ꯃꯆꯥ ꯄꯤꯁꯤꯛ ꯄꯤꯄꯗꯣ ꯌꯥꯝ ꯍꯥꯎꯋꯤ ꯀꯌꯥꯝ ꯍꯥꯎꯋꯤ ꯃꯍꯥꯎ ꯀꯌꯥꯝ ꯂꯩ ꯍꯥꯏꯕꯗꯤ ꯃꯣꯏꯅ ꯍꯥꯏꯌꯦꯕ ꯁꯤꯗꯤ ꯑꯗꯨꯝ ꯅꯣꯏ ꯀꯩꯅꯣ ꯍꯥꯏꯗꯤ ꯃꯆꯤꯟꯖꯥꯛ ꯀꯩ ꯄꯤꯖꯕ ꯅꯠꯇꯦ ꯍ ꯍꯥꯏꯖꯤꯛ ꯈꯛꯇꯪ ꯄꯤꯖꯕꯒꯤ ꯑ ꯉꯥꯁꯦ ꯌꯥꯝ ꯍꯥꯎꯕꯅꯦ ꯑꯩ ꯋꯤꯔꯥꯎꯕꯅꯦ ꯍꯧꯖꯤꯛ ꯃꯇꯝꯁꯤꯦꯣꯡ ꯉꯥ ꯑꯗꯨꯝ ꯈꯔ ꯥ
ꯎꯝ ꯍꯣꯏ
ꯗ ꯇꯧꯔꯒ ꯊꯝꯃꯒ ꯑꯗꯨꯝꯅꯨꯡꯗꯥꯡ ꯊꯣꯡꯕꯅꯤ
ꯑꯗꯨꯗꯤ ꯍꯧꯖꯤꯛꯁꯦ ꯅꯣꯏꯁꯦ ꯎ ꯂꯣꯏꯁꯟꯕꯗꯤ ꯌꯥꯕꯨ ꯌꯥꯔꯛꯀꯗꯧꯔꯦ ꯑꯗꯨ ꯈꯔ ꯆꯥꯛꯀꯧꯕꯗꯤ ꯈꯔ ꯑꯗꯨꯝ ꯊꯦꯡꯅꯕꯅꯤꯗ ꯑꯗꯨꯝ ꯉꯥꯏꯅꯕꯅꯤ
ꯍꯣꯏ ꯑꯗꯨꯝ ꯂꯣꯏꯁꯤꯜꯂꯅꯤ ꯑꯗꯨꯝ ꯉꯥꯏꯟꯅꯕ ꯍꯥꯏꯁꯤꯗꯤ ꯑꯗꯨꯝ ꯒꯥꯔꯤ ꯆꯠꯇꯣꯏꯅꯤꯅ ꯑꯃꯨꯛ ꯉꯥꯟꯅꯕ ꯅꯨꯡꯉꯥꯏꯇꯦꯅꯀꯣ ꯑꯅꯛꯄ ꯑꯣꯏꯔꯗꯤ ꯇꯣꯉꯥꯟ ꯇꯣꯉꯥꯟ ꯆꯠꯅꯔꯁꯨ ꯃꯊꯪ ꯑꯩꯈꯣꯏꯅꯛ ꯂꯨꯖꯔꯅꯤ ꯃꯊꯪ ꯑꯃꯨ ꯂꯨꯖꯔꯅꯤ ꯗ꯭ꯔꯦꯁꯦ ꯐꯠꯇꯪ ꯑꯣꯏꯔ ꯑꯗꯨ ꯀꯏꯔꯣꯏꯅ ꯐꯠꯆꯠ ꯑꯗꯨꯅꯤ ꯈꯪꯗꯦ ꯇꯧꯔꯤꯁꯦ
ꯅꯪꯒꯤ ꯀꯩꯅꯣ ꯍꯥꯏꯗꯤ
ꯏꯇꯩꯃ ꯅ
ꯅꯣꯏ ꯑꯕꯦꯝꯃꯣꯏꯗꯤ ꯆꯠꯂꯣꯏꯗ꯭ꯔꯣ
ꯃꯥ ꯅꯍꯥꯟꯗꯩꯩ ꯊꯕꯛ ꯆꯤꯟꯕꯩ ꯃꯣꯏ ꯄꯣꯠ ꯆꯠꯂꯨꯕꯒꯤ ꯊꯦꯡꯉꯦ ꯑꯗꯣ ꯄꯨꯡ ꯇꯔꯛ ꯃꯈꯥꯏ ꯇꯔꯦꯠ ꯇꯝꯕꯅꯦ ꯃꯥꯏ ꯅꯨꯄꯥꯒ ꯇꯧꯔ ꯂꯥꯛꯄꯅꯦ ꯑꯗꯩ ꯑꯩꯈꯣꯏ ꯃꯅꯝꯕꯅ ꯄꯥꯟꯕꯗꯣ ꯃꯥꯁꯨ ꯅꯍꯥꯟ ꯍꯩꯖꯤꯡꯄꯣꯠ ꯅꯨꯃꯤꯠꯇ ꯂꯥꯛꯄꯗꯅ ꯍꯧꯖꯤꯛꯐꯥꯎ ꯂꯩꯔꯤꯕ ꯍꯌꯦꯡ ꯍꯌꯦꯡꯒ ꯂꯩꯔꯅꯤ ꯑꯗꯨꯒ ꯀꯩꯅꯣ ꯅꯨꯃꯤꯠꯇ ꯏꯔꯥꯏ ꯅꯨꯃꯤꯠ ꯆꯠꯇꯣꯏꯅꯦꯕ ꯈꯔ ꯀꯨꯏꯅ ꯀꯨꯏꯅ ꯂꯩꯊꯣꯛꯑꯣꯅ ꯂꯩꯊꯣꯛꯍꯟꯕ ꯑꯗꯨꯒꯤ
ꯃꯥꯅꯦ ꯆꯠꯊꯣꯛ ꯆꯠꯁꯤꯟꯗ ꯐꯔꯛ ꯇꯥꯕ ꯃꯐꯝ ꯑꯣꯏꯕꯅꯤꯅꯅꯦ ꯂꯥꯛꯏꯉꯗꯨꯗ ꯌꯥꯎꯔꯒ ꯆꯠꯈꯤꯕꯗꯨꯅꯗꯤ ꯐꯕ ꯑꯃꯨꯛ ꯂꯥꯛꯅꯤ ꯑꯃꯨꯛ ꯆꯠꯅꯤ ꯇꯧꯕꯗꯣ ꯃꯥꯏꯗꯤ ꯑꯉꯥꯡ ꯆꯥꯎꯔꯝꯕꯅꯤꯗ
ꯆꯥꯎꯔꯦ ꯃꯥ ꯂꯣꯏ ꯍꯜꯂꯦ ꯁꯤꯕꯗ ꯍꯜꯂꯦ ꯑꯗꯩ ꯑꯩꯈꯣꯏ ꯅꯨꯄꯤ ꯃꯆꯥꯗꯁꯨ ꯍꯜꯂꯦ
ꯎꯝ
ꯑꯗꯨꯅꯤ
ꯃꯥꯕꯨꯗꯤ ꯃꯁꯛ ꯑꯝꯇ ꯈꯪꯗꯦ ꯁꯨꯝ ꯂꯥꯛꯄꯗ ꯊꯦꯡꯅꯗ꯭ꯔꯕꯅꯤꯅ ꯑꯩꯅ ꯂꯥꯛꯄꯗꯨꯗꯤ ꯁꯨꯝ ꯊꯦꯡꯅꯗ꯭ꯔꯕꯅꯤꯅ ꯃꯥꯗꯤ ꯃꯁꯛ ꯈꯪꯗ꯭ꯔꯦ ꯍꯥꯏꯕ
ꯍꯣꯏ ꯈꯪꯉꯣꯏ ꯑꯩꯈꯣꯏ ꯐꯥꯎꯕ ꯑꯉꯥꯡ ꯑꯉꯥꯡꯗ ꯑꯩꯈꯣꯏꯐꯥꯎ ꯈꯪꯗꯦ ꯍꯥꯏꯕꯗꯤ ꯁꯨꯝ ꯂꯥꯛꯇꯦꯅ ꯊꯕꯛ ꯑꯉꯥꯡ ꯑꯣꯏꯔꯦ ꯑꯗꯒꯤ ꯑꯉꯥꯡꯒ ꯆꯤꯜꯂꯛꯑꯦ ꯊꯕꯛꯇꯈ꯭ꯔꯦꯕ ꯃꯌꯥꯝꯁꯨ ꯂꯥꯛꯑꯦ ꯁꯤ ꯂꯣꯏꯔꯒꯦ ꯑꯩ ꯑꯗꯨꯣ ꯁ ꯆꯠꯊꯣꯛꯎꯔꯅꯤ ꯑꯗꯨꯒ ꯂꯖꯅ ꯂꯩꯅ ꯇꯧꯗ ꯌꯥꯎꯔꯁꯤ ꯍꯧꯖꯤꯛꯐꯥꯎ ꯑꯗꯨꯝ ꯍꯤꯞꯄꯤꯔꯅ ꯑꯃꯨꯛ ꯉꯥꯡꯉꯅꯦꯕ
ꯍꯣꯏ ꯍꯣꯏ ꯍꯥꯟꯅ ꯂꯣꯏꯁꯤꯜꯂꯒ ꯂꯣꯏꯔ ꯂꯩꯕꯗꯨꯅꯗꯤ ꯂꯣꯏꯅꯃꯛ ꯐꯔꯦꯗꯅ ꯉꯥꯏꯅ ꯗꯣꯏ ꯁꯔꯨꯛꯄꯨꯗꯤ ꯑ ꯎꯝ ꯑ ꯎꯝ
ꯊꯕꯛ ꯅꯠꯇ꯭ꯔꯁꯦ ꯑꯗꯨꯝ ꯍꯤꯡꯉ ꯂꯩꯗꯣꯏꯅꯦꯕ ꯍꯜ ꯂꯣꯏꯔꯦ ꯀꯧ ꯀꯥ ꯆꯠꯂꯁꯦ ꯍꯥꯏꯗꯤ ꯐꯖꯅ ꯍꯥꯏꯅ ꯐꯖꯀꯤ ꯋꯥꯅꯤ
ꯑꯣ ꯍꯣꯏ ꯐꯔꯦ ꯐꯔꯦ ꯑꯗꯨꯗꯤ ꯂꯩꯔꯣꯀꯣ ꯑꯩꯁꯨ ꯊꯝꯃꯒꯦꯀꯣ
ꯑꯣ ꯐꯔꯦ ꯅꯪꯁꯨ ꯊꯦꯡꯈ꯭ꯔꯅꯤ ꯑꯗꯨꯗꯤ ꯂꯣꯏꯁꯟꯅꯕ ꯇꯧꯔꯣ
ꯍꯣꯔꯦꯟ ꯑꯃꯨꯛ ꯑꯩ ꯍꯜꯂꯔꯒꯦꯀꯣ ꯎꯝ